ꯀꯩꯗꯧꯔꯝꯃꯤꯅꯣ
ꯇꯨꯝꯐꯝ ꯑꯃ ꯂꯩꯕꯅꯤꯗ ꯅꯪꯗꯦ
ꯑ ꯑꯩꯁꯨ ꯊꯥꯕꯛ ꯍꯜꯂꯛꯄꯩ ꯄꯣꯊꯥꯔꯤ
ꯑꯣ꯫ ꯎꯝ꯫
ꯆꯥꯛ ꯆꯥꯔꯕꯣ
ꯇꯔꯦ ꯅ ꯑꯣ ꯅꯪꯗꯣ ꯍꯧꯖꯤꯛꯇ ꯍꯜꯂꯛꯄ ꯉꯥꯏꯔꯤꯕꯀꯣ
ꯎꯝ
ꯑꯣ ꯀꯩ ꯃꯊꯦꯜ ꯊꯣꯡꯗꯣꯏꯅꯣ
ꯑꯩꯁꯦ ꯌꯦꯔꯨꯝ ꯇꯥꯎꯔꯒ ꯑꯣꯏꯅ ꯆꯥꯔꯅꯤ ꯌꯦꯟꯖꯥꯡ ꯊꯣꯡꯉꯔꯣꯏ ꯋꯥꯔꯦ
ꯑꯣ ꯑꯣ
ꯁꯇ꯭ꯔ ꯍꯣꯏ ꯁꯇꯔꯗꯦ ꯁꯟꯗꯦꯗꯗꯤꯀꯣ
ꯑꯥ
ꯌꯥꯝꯅ ꯀꯁꯇꯃꯔ ꯌꯥꯝ ꯂꯥꯛꯄꯅꯤꯅ ꯋꯥꯏꯑꯦꯕ꯫
ꯑꯣ ꯊꯕꯛ ꯊꯕꯛ ꯇꯧꯕ꯭ꯔꯣ
ꯎꯝ ꯑꯗꯨꯝ ꯑ ꯀꯩꯅꯣ ꯀꯔꯤ ꯃꯦꯛꯗꯣꯅꯦꯜ ꯂꯩꯕꯗꯣ
ꯑꯣ
ꯑꯗꯩꯗꯨꯗ ꯑꯗꯨꯝꯕ
ꯑꯆꯥ ꯐꯩꯅꯦ
ꯋꯥꯇꯤ ꯋꯥꯑꯦ
ꯎꯝ ꯋꯥꯔꯝꯒꯅꯤ꯫
ꯉꯁꯤꯗꯤ D M ꯁꯨ ꯂꯥꯛꯄꯀꯣ
ꯎꯝ꯫
ꯑꯗꯨꯒꯤ
ꯑꯣ
ꯍꯦꯟꯖꯤꯟꯈꯔꯦ ꯋꯥꯕ
ꯍꯣ ꯑꯣ ꯍꯣꯏ꯫
ꯅꯣꯏ ꯀꯩ ꯏꯟꯁꯥꯡ ꯆꯥꯔꯕ
ꯑꯩꯈꯣꯏ ꯀꯩꯅꯣ ꯑ ꯑ ꯄ꯭ꯔꯣꯝ ꯍꯥꯏꯕ꯭ꯔꯥ ꯀꯩꯅꯣ ꯏꯪꯂꯤꯁꯇ ꯁꯤ ꯐꯨꯗ ꯑꯃꯗꯣ꯫
ꯅꯣꯏꯗꯤ ꯑꯍꯥꯎꯕ ꯌꯥꯝ ꯆꯥꯏꯅ
ꯉꯁꯤꯇꯪꯅꯤꯗ
ꯃꯣꯏ ꯁ꯭ꯋꯥꯏꯗꯗꯤꯀꯣ ꯉꯥ ꯐꯪꯗꯤ ꯐꯪꯉꯦꯕꯀꯣ
ꯑ
ꯑꯗꯨꯒ ꯉꯥꯁꯦ ꯀꯃꯥꯏ ꯃꯇꯣꯡ ꯌꯥꯎꯗꯦꯕ ꯀꯩ ꯉꯥ ꯍꯥꯏꯗꯣꯏꯅꯣ ꯑꯩ ꯈꯪꯗꯦꯕꯀꯣ
ꯑꯣ ꯑꯣ
ꯑꯗꯨꯒ ꯊꯣꯡꯕ ꯀꯥꯟꯗꯅ ꯃꯉꯥ ꯀꯧꯇꯥ ꯑꯗꯨꯝ ꯀꯔꯦꯜ ꯐꯪꯉꯤꯗꯅ
ꯎꯝ
ꯑꯗꯨꯒꯤ ꯃꯅꯝꯗꯨꯃꯥꯏꯅ ꯆꯦꯜꯂꯦꯕ ꯉꯥꯁꯦ
ꯑꯣ
ꯍꯥꯎꯇꯦ
ꯍꯦ-ꯍꯦ
ꯍꯥꯎꯇꯦ ꯍꯥꯏꯗꯤ ꯃꯣꯏ ꯁ꯭ꯋꯥꯏꯗ ꯑꯋꯥ ꯐꯠꯇꯤꯒꯣꯝ ꯀꯩꯀꯥ ꯐꯪꯕꯁꯨ ꯅꯠꯇꯕꯅꯤꯅꯅꯦ ꯁꯥ ꯉꯥ ꯊꯣꯡꯕꯗ꯫ ꯌꯥꯝꯅ ꯑꯩꯈꯣꯏꯒꯤ ꯃꯍꯥꯎꯗꯣ ꯆꯦꯟꯗꯦꯕ ꯑꯗꯨꯝ ꯈꯪꯗꯦ ꯀꯔꯤꯅꯣ ꯌꯥꯝ ꯍꯥꯎꯇꯦ ꯈꯪꯗꯦ
ꯎꯝ꯫ ꯀꯦꯅꯣ ꯋꯦꯗꯔꯗꯤ ꯀꯃꯥꯏꯅꯟ ꯇꯧꯒꯦ꯫
ꯋꯦꯗꯔꯗꯤ ꯁ꯭ꯋꯥꯏ ꯌꯥꯝ ꯅꯨꯡꯉꯥꯏꯌꯦ
ꯑꯣ ꯑꯣ
ꯁꯥꯗꯦꯕꯀꯣ
ꯑ
ꯑꯗꯨꯒ ꯑ ꯀꯃꯥꯏ ꯍꯥꯏꯅꯤ ꯑꯗꯨꯝ ꯅꯣꯡ ꯅꯣꯡ ꯈꯔ ꯈꯔ ꯆꯨꯢ ꯌꯥꯝ ꯆꯨꯕꯁꯨ ꯅꯠꯇꯦ ꯑꯗꯨꯒ ꯑꯗꯨꯝ ꯅꯣꯡ ꯃꯪꯉꯒ ꯑꯗꯨꯃꯥꯏꯅ ꯂꯩꯌꯦꯕ
ꯎꯝ ꯃꯈꯈꯣꯏꯗꯗꯤ ꯑꯁ ꯅꯨꯃꯤꯠ ꯆꯨꯞꯄ ꯗꯨꯝ ꯅꯣꯡ ꯆꯨꯔ ꯂꯥꯏꯔꯦꯡꯁꯤ
ꯑꯗꯨꯕꯨꯗꯤ ꯀꯥꯂꯦꯟ ꯊꯥꯅꯤꯅ ꯎꯝ ꯀꯥꯂꯦꯟ ꯊꯥꯅꯤꯅ ꯌꯥꯝ ꯆꯨꯔꯛꯑꯅꯤ
ꯎꯝ
ꯑꯁ
ꯀꯩꯅꯣ ꯎ ꯑ ꯑꯣꯀꯦ ꯑꯣ ꯎꯝ ꯉꯁꯥꯏ ꯀꯩꯅꯣ ꯂꯥꯛꯄꯗꯣ ꯈꯪꯕ꯭ꯔ ꯑꯠꯀꯦꯠ ꯑꯠꯀꯦ
ꯑꯥ ꯑꯥ ꯑꯥ
ꯎꯝ
ꯇꯧꯕ꯭ꯔꯥ
ꯍꯣꯏ ꯃꯤꯂꯤ ꯍꯣꯏ ꯃꯤꯂꯤ ꯁꯦꯀꯦꯟ ꯐꯣꯔ ꯃꯤꯂꯤ ꯁꯦꯀꯦꯟꯒꯨꯝꯕꯒꯣ
ꯑꯩꯈꯣꯏꯒꯤ ꯑꯣꯏꯖꯥꯠꯅꯣꯅꯦ
ꯑꯗꯨ ꯉꯁꯥꯏ ꯀꯩꯅꯣ ꯑꯦꯂ꯭ꯔꯠꯀꯤ ꯀꯩꯅꯣ ꯊꯝꯃꯗꯤ ꯑꯗꯨꯝ ꯂꯥꯛꯄꯅꯤꯗ ꯑꯗꯨ ꯂꯥꯛꯄꯒꯤ ꯀꯩꯅꯣ ꯑꯗꯨꯝ
ꯈꯪꯍꯧꯕ ꯋꯥꯅꯦꯕ꯫
ꯍꯣꯏ ꯅꯠꯇ꯭ꯔꯗꯤ ꯈꯪꯉꯣꯏꯌꯦ
ꯇꯦꯇꯣꯅꯤꯛ ꯄ꯭ꯂꯦꯠꯁꯀꯁꯦ ꯀ ꯌꯥꯝ ꯂꯦꯡꯉ ꯖꯥꯠꯂꯣ ꯀꯔꯥꯏ ꯀꯔꯥꯏꯗ ꯄꯥꯏꯗꯣꯔꯖꯥꯅꯣ ꯑꯩꯈꯣꯏ ꯃꯌꯥꯝꯁꯤꯕꯨ
ꯍꯨꯝ-ꯍꯨꯝ
ꯑꯗꯨꯗꯤ ꯗꯨꯏ ꯃꯇꯨꯡꯏꯟꯅ ꯆꯥꯎꯈꯠꯂꯛꯄꯒꯤ ꯃꯇꯨꯡ ꯏꯟꯅ ꯇꯦꯛꯅꯣꯂꯣꯖꯤ ꯃꯌꯥꯝ ꯑꯃ ꯊꯣꯛꯑꯦ ꯚꯦꯍꯤꯀꯜꯁ ꯃꯌꯥꯝ ꯑꯃ ꯊꯣꯛꯑꯦ꯫ ꯑꯗꯩ ꯃꯣꯏ ꯃꯌꯥꯝꯒꯤ ꯊꯥꯎ ꯊꯧꯅꯕ ꯑꯃꯨꯛ ꯊꯥꯎ ꯑꯃꯨꯛ ꯁꯨꯝꯅꯤ
ꯍꯣꯏ
ꯑꯗꯒꯤ ꯅ꯭ꯌꯨꯀ꯭ꯂꯤꯌꯔ ꯕꯣꯝ ꯑꯃ ꯑꯃꯨꯛ ꯁꯥꯕꯒꯤ ꯑꯦꯛꯁꯄꯔꯤꯃꯦꯟ ꯑꯃꯨꯛ ꯇꯧꯅꯤ
ꯎꯝ
ꯑꯗꯩꯗꯤ ꯎꯝ ꯑꯁ ꯕꯤꯠꯀ ꯂꯩꯇ꯭ꯔꯦꯗ ꯑꯑꯣꯏꯕ
ꯑꯍꯣꯏ
ꯍꯌꯦꯡꯋꯥꯏ ꯑꯩꯈꯣꯏꯅꯒ ꯏꯆꯥ-ꯏꯁꯨ ꯄꯣꯛꯑꯒ ꯊꯝꯃꯝꯅꯤ ꯈꯟꯕꯗ ꯌꯨꯝꯒ ꯄꯥꯅꯤꯡꯗ꯭ꯔꯦꯉꯣ
ꯍꯦ
ꯅꯨꯡꯉꯥꯏꯍꯧꯗꯧꯕ ꯃꯥꯟꯗ꯭ꯔꯦ ꯍꯥꯏꯕ ꯃꯣꯏꯒꯤ ꯖꯦꯅꯦꯔꯦꯁꯟ ꯃꯣꯏ ꯃꯇꯝꯗꯗꯤ ꯌꯥꯝꯅ ꯑ ꯃꯤꯖꯨ ꯐꯔꯔꯣꯏ ꯑꯗꯨꯒ ꯋꯦꯗꯔꯁꯨ ꯑꯃꯨꯛꯀꯖꯨ ꯐꯔꯔꯣꯏ ꯍꯥꯏꯕ꯫
ꯍꯣꯏ ꯏꯟꯚꯥꯏꯔꯣꯟꯃꯦꯟꯁꯨ꯫
ꯎꯝ
ꯐꯔꯛꯇꯔ꯭ꯦ ꯍꯣꯏ
ꯎꯝ
ꯃꯤꯁꯨ ꯑꯁ ꯆꯍꯤ ꯆꯥꯝꯃ ꯐꯥꯎ ꯔꯦꯌꯔ ꯑꯣꯏꯈ꯭ꯔꯦꯅꯦ꯫
ꯅꯪꯁꯨ ꯑꯗꯨꯃꯥꯏꯅ ꯈꯟꯕ꯭ꯔꯥ
ꯎꯝ
ꯑꯩꯁꯨ ꯈꯜꯂꯦ ꯍꯥꯏꯗꯤ ꯑꯈꯣꯏꯒꯤ ꯂꯩꯔꯤꯕ ꯁꯤꯆꯨꯋꯦꯁꯟꯗꯨꯗꯗꯤꯀꯣ ꯅꯨꯡꯉꯥꯏ ꯗꯧꯕ ꯌꯥꯝ ꯃꯥꯟꯗꯦ ꯍꯥꯏꯕ ꯍꯥꯌꯦꯡ ꯋꯥꯏ ꯇꯨꯡ ꯀꯣꯏꯅ ꯂꯩꯕꯗ
ꯍꯣꯏꯅꯦ
ꯈꯪꯗꯦꯗ ꯀꯩꯗꯧꯕꯒꯤ ꯎꯝ ꯑꯈꯣꯏ ꯃꯅꯤꯄꯨꯔꯗ ꯄꯣꯛꯑꯝꯃꯤꯅꯣ ꯈꯪꯗꯦꯉꯣ ꯑꯩꯗꯤ꯫
ꯍꯨꯝ ꯃꯥꯅꯦ ꯑꯁ ꯑꯋꯣꯏꯕ ꯌꯥꯝ ꯇꯟꯈ꯭ꯔꯦ ꯑꯩꯗꯤ ꯑꯁ ꯂꯩꯒ ꯂꯩꯅꯤꯡꯗ꯭ꯔꯦ ꯁꯤꯗ
ꯂꯩꯅꯤꯡꯗ꯭ꯔꯦꯉꯣ ꯅꯨꯡꯁꯨ ꯌꯥꯝ ꯅꯨꯡꯉꯥꯏꯇꯦ ꯍꯨꯝ ꯊꯥꯏꯅꯒꯤ ꯏꯄꯥ ꯏꯄꯨ ꯋꯥꯔꯤ ꯃꯌꯥꯝ ꯅꯨꯡꯁꯤ ꯅꯨꯡꯁꯤꯕ ꯃꯌꯥꯝꯗꯨꯅ ꯑꯗꯨꯝ꯫ ꯑꯗꯨ ꯏꯁꯥ ꯑꯩꯈꯣꯏꯒꯤ ꯂꯝꯅꯤꯀꯣ ꯍꯥꯏꯅ ꯈꯟꯖꯔꯒ ꯑꯗꯨꯝ ꯅꯨꯡꯁꯤꯕ ꯋꯥꯅꯦꯕꯀꯣ
ꯍꯣꯏ ꯍꯣꯏ ꯃꯥꯅꯦ
ꯊꯥꯏꯅ ꯊꯥꯏꯅ ꯅꯤꯡꯊꯧ ꯄꯥꯜꯂꯤꯉꯩ ꯃꯇꯝ ꯑꯗꯒꯤ ꯎꯝ ꯀꯃꯥꯏ ꯍꯥꯏꯅꯤ ꯑꯩꯈꯣꯏ ꯍꯤꯁꯇ꯭ꯔꯤꯗꯒ ꯑꯗꯨꯝ ꯑ ꯑꯁ ꯍꯤꯁꯇ꯭ꯔꯤ ꯍꯥꯏꯕꯨ ꯄꯨꯔꯥ ꯍꯤꯁꯇ꯭ꯔꯤꯒꯤ ꯑꯣꯏꯕ ꯍꯤꯁꯇ꯭ꯔꯤꯅꯦ ꯑꯩꯅ ꯍꯥꯏꯔꯤꯁꯤꯅ ꯀꯃꯥꯏꯅ ꯃꯩꯇꯩꯅ ꯆꯤꯡꯗꯒꯤ ꯀꯨꯝꯊꯔꯛꯑꯒ ꯇꯥꯈꯤ ꯀꯥꯏꯅꯒ ꯌꯥꯝ ꯥ ꯂꯩꯕꯁꯤ ꯃꯦꯔꯥ ꯋꯥꯌꯨꯡꯕ ꯀꯥꯢꯅ ꯂꯩꯕꯗꯨ꯫
ꯑꯥ ꯑꯥ ꯑꯥ
ꯑꯗꯨꯃꯥꯏꯅ ꯑꯗꯨꯒꯤ ꯃꯇꯝꯗꯗꯤ ꯆꯤꯡ ꯄꯥꯠ ꯇꯨꯔꯦꯟꯁꯨ ꯃꯁꯛꯁꯨ ꯌꯥꯝ ꯐꯖꯔꯝꯒꯅꯤ ꯑꯗꯩ ꯅꯨꯡꯁꯨ ꯅꯨꯡꯉꯥꯏꯔꯝꯒꯅꯤ
ꯑꯧ
ꯑꯗꯩ ꯑꯇꯣꯞ ꯑꯇꯣꯞꯄ ꯃꯌꯥꯝ ꯑꯃ ꯄꯥꯏꯁꯜꯂꯛꯑꯦ ꯃꯣꯏ ꯃꯣꯏꯒꯤ ꯂꯝꯅꯦ ꯑꯗꯨꯅꯦ ꯑꯗꯥꯅꯦ ꯀꯔꯤꯅꯦ ꯀꯔꯥꯅꯦ ꯑꯩꯅ ꯍꯥꯏꯗꯤ ꯂꯩꯔꯣꯕꯀꯣ ꯗꯨꯝ ꯃꯣꯏꯒꯤ ꯂꯝꯅꯦ ꯃꯣꯏꯅ ꯂꯩꯔꯤꯕ ꯃꯌꯨꯝ ꯁꯥꯔꯤꯕ ꯃꯣꯏꯅ ꯄꯩꯁꯥ ꯄꯨꯊꯣꯛꯆꯔꯒ ꯂꯩꯔꯤꯕ ꯏꯪꯈꯣꯜꯗꯣ ꯂꯩꯔꯣꯕ ꯃꯣꯏꯒꯤ ꯐꯦꯃꯤꯂꯤ ꯆꯥꯝꯃ ꯂꯥꯛꯑ ꯂꯩꯒꯦꯔꯥ ꯂꯩꯔꯣ ꯀꯗꯥꯏꯅꯣ ꯂꯩꯅꯤꯡꯕ ꯂꯩꯔꯣꯕ ꯀꯩꯝ ꯀꯥꯏꯗ ꯗꯦꯕ ꯄꯨꯂꯞ ꯍꯤꯡꯃꯤꯟꯅꯕꯗꯀꯣ ꯑꯗꯨꯕꯨ ꯀꯔꯤ ꯀꯔꯝꯕ ꯃꯑꯣꯡꯗ ꯑꯣꯜꯂꯛꯏꯕꯅꯣ ꯑꯁ ꯑꯆ
ꯈꯪꯗ꯭ꯔꯦꯅꯦ ꯃꯣꯏ ꯋꯥꯈꯜ ꯃꯤ ꯃꯤꯒꯤ ꯋꯥꯈꯜꯂꯣꯟꯁꯤꯡꯁꯦ ꯑꯁ ꯌꯥꯝꯅ ꯐꯔꯛꯇ꯭ꯔꯦ
ꯑꯗꯨ ꯍꯣꯏ ꯃꯣꯏꯅ ꯎꯝ ꯀꯃꯥꯏ ꯍꯥꯏꯅꯤ ꯃꯣꯏꯅ ꯃꯣꯏꯒꯤ ꯃꯣꯏꯅ ꯁꯨꯃꯥꯏꯅ ꯐꯠꯇꯅ ꯇꯧꯔꯦ ꯑꯗꯨꯒ ꯑꯩꯈꯣꯏꯅ ꯑꯃꯨꯛꯀ ꯌꯨꯝ ꯀꯩꯒ ꯄꯥꯜꯂꯒ ꯑꯩꯈꯣꯏꯅ ꯑꯃꯨꯛ ꯖꯦꯅꯦꯔꯦꯁꯟ ꯑꯃꯃꯨꯛ ꯊꯝꯃꯝꯗꯣꯏꯁꯤ ꯁꯤꯅꯦ ꯍꯥꯏꯕ ꯑꯩꯅ ꯈ꯭ꯋꯥꯏꯗꯒꯤ ꯇꯟꯕꯁꯦ꯫
ꯍꯣꯏꯅꯦ ꯈꯟꯕꯗ ꯑꯋꯥꯕ ꯐꯥꯎꯔꯛꯇ꯭ꯔꯣ꯫
ꯎꯝ ꯑꯗꯒꯤ ꯑꯃꯨꯛ ꯑꯩꯈꯣꯏꯅ ꯄꯩꯁꯥ ꯆꯪꯉꯦꯀꯣ ꯍꯤꯡꯕ ꯀꯥꯟꯗꯗꯤ ꯌꯥꯝ ꯊꯤꯅ ꯄꯩꯁꯥ ꯉꯥꯛꯇꯅꯦꯕ꯫ ꯑꯗꯨ ꯄꯩꯁꯥꯗꯣ ꯒꯕꯔꯃꯦꯟꯠꯀꯤ ꯖꯣꯕ ꯑꯁꯦ ꯍꯧꯖꯤꯛꯀꯥꯟꯗꯤ ꯂꯥꯏꯔꯤꯛ ꯌꯥꯝ ꯍꯩꯒ꯭ꯔꯒꯅ ꯍꯩꯒ꯭ꯔꯦ ꯑꯗꯣ ꯐꯅ ꯌꯥꯝ ꯍꯩꯔꯁꯨ ꯄꯩꯁꯥ ꯄꯤꯗꯗꯤ ꯊꯕꯛ ꯈꯟꯗꯕꯁꯨ ꯑꯗꯨꯝ ꯂꯩꯌꯦꯀꯣ ꯀꯔꯞꯁꯟ ꯌꯥꯝ ꯀꯟꯕꯅꯤꯅ
ꯍꯣꯏ
ꯑꯗꯣ ꯏꯁꯥꯒꯤ ꯍꯨꯃꯥꯡ ꯃꯃꯜꯅ ꯍꯤꯡꯒꯣꯜ ꯀꯣꯏꯖꯔꯒ ꯂꯧ ꯀꯣꯏꯖꯔꯒ ꯍꯤꯡꯖꯒꯦ ꯍꯥꯏꯔꯁꯨ꯫ ꯑꯗꯨꯁꯨ ꯑꯃꯨꯛ ꯌꯥꯗꯕꯒꯤ ꯐꯤꯕꯝꯗ ꯑꯃꯨꯛ ꯂꯩꯔꯦ ꯍꯧꯖꯤꯛꯇꯤ
' ' ꯄ꯭ꯂꯥꯟ ꯑꯦ ꯄ꯭ꯂꯥꯟ ꯕꯤ ꯄ꯭ꯂꯥꯟ ꯑꯦꯗꯒꯤ ꯖꯦꯠ ꯐꯥꯎ ꯁꯦꯝꯕꯤꯔꯁꯨ ꯌꯥꯗ꯭ꯔꯦꯗ
ꯌꯥꯗ꯭ꯔꯦ
ꯎꯝ ꯑꯃꯗ ꯇꯧꯔꯛꯑꯗꯤ ꯑꯃꯗ ꯑꯃꯨꯛ ꯁꯣꯏꯕ ꯑꯃꯗ ꯇꯧꯔꯗꯤ ꯑꯃꯨꯛ ꯁꯣꯏꯕ
ꯎꯝ ꯑꯩ ꯑꯩ ꯑꯩꯗꯤ ꯍꯧꯖꯤꯛ ꯍꯣꯏ ꯑꯩꯈꯣꯏ ꯑꯩꯈꯣꯏ ꯑꯩꯈꯣꯏꯗꯤ ꯍꯧꯖꯤꯛ ꯑ ꯋ꯭ꯥꯔ ꯍꯥꯏꯕꯗꯨ ꯎꯔꯦ ꯎꯔꯦ ꯍꯥꯏꯔꯤꯕ ꯋꯥꯔꯁꯤꯁꯨ ꯑꯣꯡꯂꯤ ꯇ꯭ꯋꯦꯟꯇꯤ ꯄꯥꯔꯁꯦꯟ ꯈꯛꯇꯪꯅꯦ ꯍꯥꯏꯕ ꯌꯥꯏꯀꯣ
ꯍꯣꯏ ꯃꯥꯢꯝ꯫
ꯑꯗꯨ ꯑꯥꯐꯇꯔ ꯐꯥꯏꯐ ꯇꯦꯟ ꯌꯔꯁ ꯀꯩ ꯑꯣꯏꯔꯛꯀꯅꯤ ꯇꯝꯕ ꯉꯝꯗꯦ ꯑꯗꯨꯏꯗꯨꯗꯒ ꯑꯩꯈꯣꯏꯅ ꯆꯍꯤꯁꯨ ꯌꯥꯝ ꯆꯟꯅꯔꯛꯑꯕꯅꯤ ꯀꯥꯏꯅ ꯌꯨꯝ ꯄꯥꯜꯂꯨꯔꯦꯅ ꯈꯜꯂꯣꯅꯦ
ꯎꯝ
ꯑꯗꯨꯗ ꯑꯩꯈꯣꯏꯒꯤ ꯖꯦꯅꯦꯔꯦꯁꯟꯁꯦ ꯑꯩꯈꯣꯏꯅ ꯊꯝꯃꯝꯃꯦꯅ ꯈꯜꯂꯣꯅꯦ ꯃꯣꯏꯒꯤ ꯃꯀꯣꯛ ꯑꯗꯨꯨꯗ ꯀꯃꯥꯏꯅ ꯍꯥꯏꯅꯤ ꯑ ꯃꯤ ꯑꯗꯨꯝ ꯋꯥꯔꯁꯤꯒꯤ ꯍꯩꯅꯕꯤꯁꯦ ꯑꯗꯨꯝ ꯂꯩꯔꯗꯤ ꯆꯥꯎꯈꯠꯂꯔꯣꯏ ꯍꯥꯏꯕ ꯍꯥꯏꯗꯤ ꯊꯥꯏꯅꯒꯤ ꯃꯇꯝꯗ ꯊꯥꯡ ꯄꯥꯏꯔꯝꯕꯗꯒꯤ꯫ ꯀꯣꯂꯣꯝ ꯄꯥꯏꯔꯒ ꯃꯍꯨꯠ ꯁꯤꯜꯂꯛꯑꯕꯅꯦꯕ ꯂꯥꯟꯁꯦ ꯀꯔꯤꯝ ꯀꯥꯟꯅꯗꯦ ꯍꯥꯏꯅ ꯈꯪꯉꯛꯄꯗꯒꯤꯀꯣ
ꯑꯥ ꯑ
ꯑꯗꯣ ꯑꯃꯨꯛꯀꯁꯨ ꯊꯥꯡꯒ ꯇꯦꯟꯒ ꯑꯃꯨꯛꯀ ꯄꯥꯏꯗꯧꯔꯦꯕ ꯍꯧꯖꯤꯛ
ꯍꯣꯏ
ꯑꯗꯨꯕꯨꯗꯤ ꯂꯥꯏꯔꯤꯛ ꯍꯩꯇꯕ ꯀꯩꯅꯣ ꯍꯤꯁꯇ꯭ꯔꯤ ꯈꯪꯗꯕ ꯑꯗꯒꯤꯗꯤ ꯀꯩꯝꯇ ꯀꯔꯤꯅꯣ ꯈꯪꯗꯕ ꯄꯩꯁꯥ ꯈꯛꯇꯪ ꯀꯜꯂꯛꯄ ꯃꯤ ꯑꯗꯨꯗ ꯐꯝ ꯂꯣꯏꯅꯃꯛ ꯄꯣꯂꯤꯇꯤꯀꯦꯜꯒꯤ ꯑꯣꯏꯕ ꯐꯝ ꯂꯣꯏ ꯄꯤꯁꯟꯒ꯭ꯔꯦ ꯑꯩꯈꯣꯏꯒꯤ ꯂꯣꯏ ꯁꯤꯟꯅꯈ꯭ꯔꯦ ꯑꯗꯨꯗꯤ ꯃꯁꯥꯅ ꯃꯨꯠꯄꯕꯨꯗꯤ ꯇꯥꯕꯅꯦ
ꯎꯝ꯫ ꯃꯥ ꯃꯥꯅ ꯇꯧꯖꯕ ꯊꯕꯛꯇꯣ ꯑꯃꯨꯛ ꯐꯪꯒꯗꯕꯅꯤ꯫
ꯍꯣꯏ ꯑꯗꯣ ꯑꯃꯨꯛꯀꯁꯨ ꯑ ꯀꯃꯥꯏ ꯍꯥꯏꯅꯤ ꯑꯨꯝ ꯋꯥꯕꯗꯤ ꯍꯥꯏꯗꯤ ꯄꯣꯂꯤꯇꯤꯛꯁꯇꯤ ꯃꯣꯏꯒꯩꯗꯤ ꯄꯣꯂꯤꯇꯤꯀꯦꯜ ꯃꯌꯥꯝꯗꯤ ꯀꯔꯞꯁꯟ ꯇꯧꯔꯒ ꯃꯣꯏꯗꯤ ꯄꯩꯁꯥ ꯃꯌꯥꯝ ꯑꯃ ꯊꯝꯖꯤꯟꯍꯧꯔꯕꯅꯤꯅꯀꯣ ꯃꯣꯏ ꯃꯣꯏꯒꯤ ꯏꯃꯨꯡꯗꯨꯗꯤ ꯋꯥꯔꯣꯏꯕ ꯃꯣꯏ ꯃꯣꯏꯒꯤ ꯏꯃꯨꯡ ꯍꯥꯏꯁꯦ ꯑꯈꯣꯏꯒꯤ ꯑꯃꯨꯛ ꯑꯃꯨꯛ ꯏꯂꯦꯛꯁꯟ ꯇꯧꯕ ꯀꯥꯟꯗ꯫ ꯁꯤꯛꯁꯇꯤ ꯁꯤꯛ ꯈꯛꯇꯅꯦꯀꯣ ꯑꯦꯁꯦꯝꯕ꯭ꯂꯤꯗ ꯂꯩꯔꯤꯁꯦ꯫
ꯎꯝ
ꯑꯗꯨꯒꯤ ꯃꯤ ꯁꯤꯛꯁꯇꯤꯗꯨꯒꯤ ꯏꯃꯨꯡꯗꯨ ꯈꯛꯇꯅꯦꯕ ꯅꯨꯡꯉꯥꯏꯗꯣꯏꯁꯤꯁꯨ ꯃꯣꯏ ꯁꯤꯛꯁꯇꯤꯁꯤ ꯈꯛꯇꯅꯦꯕ ꯅꯨꯡꯉꯥꯏ ꯗꯣꯢꯁꯤ꯫
ꯎꯝ꯫
ꯑꯩꯈꯣꯏꯗꯤ ꯌꯥꯎꯗ꯭ꯔꯕꯅꯦꯕ ꯑꯗꯨꯗ ꯍꯥꯏꯗꯤ ꯑꯩꯈꯣꯏ ꯃꯅꯤꯄꯨꯔꯗ ꯍꯧꯖꯤꯛꯇꯤ ꯆꯤꯡꯗꯨꯁꯨ ꯂꯣꯏ ꯀꯣꯛꯊꯣꯛꯑꯒ ꯀꯩꯀꯩ ꯑꯗꯨꯝ ꯐꯠꯇ ꯇꯕ ꯃꯌꯥꯝ ꯑꯃ ꯊꯥꯗꯣꯛ ꯊꯥꯖꯤꯟ ꯇꯧꯔꯦ ꯑꯗꯒꯤꯗꯤ ꯂꯦꯟꯁ꯭ꯂꯥꯏꯠꯁꯨ ꯑꯗꯨꯝ ꯇꯧꯋꯤ ꯑꯗꯒꯤ ꯅꯣꯡ ꯈꯤꯇꯪ ꯆꯨꯔꯛꯄ ꯀꯥꯟꯗ ꯆꯤꯡꯗꯨꯗ ꯐꯥꯖꯤꯜꯂꯒ ꯂꯩꯍꯥꯎꯗꯨꯗ ꯆꯨꯞꯁꯟꯗꯅ ꯋꯥꯇꯔꯐꯣꯜ ꯇꯧꯗꯅ ꯐꯖꯅ ꯆꯦꯟꯊꯔꯛꯀꯗꯕꯗꯨꯅ ꯄꯨꯔꯥ ꯖꯣꯔꯣ ꯖꯣꯔꯣ ꯆꯦꯟꯊꯔꯛꯑꯦ ꯅꯤ ꯑꯩꯈꯣꯏ ꯇꯝꯄꯥꯛꯂꯣꯝꯗꯁꯨ ꯐ꯭ꯂꯠ ꯁꯨ ꯑꯗꯨꯝ ꯇꯧꯕ ꯍꯤꯟꯖꯥꯡ ꯅꯥꯄꯤ ꯊꯥꯕꯁꯨ ꯌꯥꯗꯕ ꯑꯗꯨꯗꯤ
ꯍꯣꯏ ꯍꯣꯏ꯫
ꯑꯈꯣꯏꯈꯛꯇꯅꯦ ꯍꯥꯏꯕ ꯋꯥꯗꯣꯏꯁꯦ ꯃꯣꯏꯗꯤ ꯍꯌꯦꯡꯋꯥꯏ ꯃꯅꯤꯄꯨꯔ ꯃꯄꯨꯔꯤꯁꯦ ꯄꯨꯔꯥ ꯆꯦꯛꯈꯥꯏꯔꯒ ꯄꯨꯔꯥ ꯀꯅꯥꯅꯣꯝꯃ ꯇꯨꯝꯈ꯭ꯔꯁꯨꯀꯣ ꯃꯣꯏꯗꯤ ꯑꯗꯨꯝ ꯀꯗꯥꯏꯅꯣꯃ ꯄꯥꯏꯔꯒ ꯑꯗꯨꯝ ꯃꯐꯝ ꯑꯃꯗ ꯍꯤꯡꯒꯣꯜ ꯂꯩꯔ ꯑꯗꯨꯝ ꯂꯩꯈꯤꯕ ꯉꯝꯅꯤ ꯍꯥꯏꯕ ꯃꯣꯏꯗꯤ ꯂꯣꯏꯅꯃꯛ꯫
ꯍꯣꯏ꯫
ꯍ
ꯈꯪꯗꯦꯅ ꯃꯣꯏꯒꯤꯁꯦ ꯑꯁ ꯄꯨꯔꯥ ꯀꯩꯅꯣ ꯀꯧꯅꯣꯅꯦ
ꯇꯜꯂꯦꯉꯣ ꯑꯩꯗꯤ꯫ ꯑꯩ ꯍꯧꯖꯤꯛꯀꯤ ꯆꯍꯤꯁꯤꯗꯗꯤ ꯑꯈꯣꯏꯗꯤ ꯈꯠꯂꯒ ꯂꯥꯡꯉꯒ ꯃꯌꯥꯝ ꯄꯨꯜꯂꯒ ꯑꯥꯎꯠꯁꯥꯏꯗꯠꯇꯁꯨ ꯂꯩꯔꯤꯕꯅꯤ ꯑꯗꯨꯝ ꯀꯣꯏꯗꯅ ꯆꯥꯗꯅ ꯑꯗꯨꯝ ꯅꯨꯡꯉꯥꯏꯅ ꯂꯩꯕ ꯌꯥꯕ ꯃꯇꯝꯅꯤ ꯍꯥꯏꯕ ꯑꯩꯈꯣꯏꯗꯤ꯫
ꯎꯝ
ꯑꯗꯣ ꯈꯟꯕ ꯉꯝꯗꯔꯦꯕ ꯃꯣꯏꯒꯤ ꯁ꯭ꯋꯥꯏꯗ ꯂꯩꯔꯤꯕ ꯃꯣꯏꯒꯤ ꯁ꯭ꯋꯥꯏꯒꯤ ꯀꯃꯥꯏꯅ ꯏꯟꯚꯥꯏꯔꯣꯟꯃꯦꯟ ꯑꯗꯩ ꯃꯣꯏ ꯁ꯭ꯋꯥꯏꯒꯤ ꯃꯤ ꯑꯗꯩ ꯃꯣꯏ ꯁ꯭ꯋꯥꯏꯗ ꯇꯥꯜꯂꯤꯕ ꯄꯩꯁꯥ ꯃꯌꯥꯝ ꯇꯨꯡꯁꯤꯜꯂꯤꯕ ꯃꯌꯥꯝ ꯑꯗꯩ ꯃꯣꯏ ꯕꯤꯜꯗꯤꯡ ꯃꯌꯥꯝꯁꯦ ꯎꯔꯒ ꯑꯩꯈꯣꯏꯒꯤ ꯂꯝꯗꯣ ꯅꯤꯡꯁꯤꯡꯉꯛꯄ ꯀꯥꯟꯗꯗꯤ ꯑꯁ
ꯎꯝ
ꯌꯥꯗꯔꯦ ꯌꯥꯗꯔꯦ
ꯑꯗꯨꯝ ꯈꯟ ꯈꯜꯂꯒ ꯀꯣ ꯍꯦꯟꯅ ꯍꯦꯟ ꯅꯪ ꯋꯥꯔꯛꯄꯅꯦ ꯑꯁ ꯑꯩꯗꯤ ꯇꯟꯈ꯭ꯔꯦ꯫
ꯑꯗꯨꯅ ꯑꯩ ꯅ꯭ꯌꯨꯁꯀ ꯑꯃꯇ ꯌꯦꯡꯗꯔꯦ꯫
ꯑꯣꯢ
ꯀꯔꯤ ꯀꯥꯟꯅꯅꯤ ꯑꯗꯨꯒ ꯉꯔꯥꯡ ꯅꯍꯥꯟꯁꯦ ꯎꯝ ꯒ꯭ꯔꯨꯞꯇꯁꯨ ꯆꯤꯐ ꯃꯤꯅꯤꯁꯇꯔꯒꯤ ꯊꯥꯒꯠꯂꯛꯄꯒ ꯑꯗꯣ ꯑꯩꯁꯦ꯫ ꯐꯦꯁꯕꯨꯛꯇꯁꯨ ꯑꯃꯨꯛ ꯍꯥꯏꯐꯦꯠꯇꯪ ꯌꯦꯡꯉꯨꯕꯀꯣ
ꯎꯝ
ꯑꯗꯨꯒ ꯍꯦꯟꯖꯟꯗ꯭ꯔꯦ
ꯍꯣꯏ꯫
ꯉꯥꯏꯜ ꯆꯟꯨꯁꯔ
ꯀꯩ ꯀꯩ ꯀꯩ ꯇꯧꯊꯣꯛꯇꯣꯏꯁꯅꯣ ꯈꯪꯗ꯭ꯔꯤꯗ
ꯅꯣꯏ ꯅꯃꯥꯟꯅꯕ ꯀꯩꯅꯣꯒꯨꯝꯕ ꯇꯧꯕ ꯂꯩꯕ꯭ꯔꯣ ꯀꯔꯤ ꯀꯔꯤ ꯑꯥ ꯀꯃꯥꯏ ꯍꯥꯏꯅꯤ꯫ ꯃꯅꯤꯄꯨꯔꯒꯤ ꯃꯦꯛꯗꯣꯅꯦꯜꯁꯀꯨꯝꯕ ꯑꯗꯨꯒ ꯗꯣꯃꯤꯅꯣꯁꯀꯨꯝꯕ ꯄꯤꯖꯥ ꯍꯥꯠꯀꯨꯝꯕ ꯀꯦ ꯑꯦꯐ ꯁꯤꯒꯨꯝꯕꯗ ꯊꯕꯛ ꯇꯧꯕꯒ ꯂꯩꯕ꯭ꯔꯣ?
ꯏꯃꯥꯟꯅꯕ ꯑꯗꯨꯒꯨꯝꯕ ꯊꯕꯛ ꯇꯧꯕꯗꯤ ꯂꯩꯇꯦ꯫
ꯑꯩꯒꯤ ꯁꯨꯝꯇ ꯂꯩꯇꯦꯅꯦ꯫
ꯎꯝ